ꯍꯜꯂꯣ ꯑꯣ ꯇꯥꯔꯕꯣ
ꯥ ꯎꯝ ꯇꯥꯔꯦ ꯇꯥꯔꯦ ꯅꯪ ꯐꯣꯟ ꯇꯧꯔꯛꯀꯅꯤ ꯍꯥꯏꯔꯝꯃꯒ ꯇꯧꯕ ꯌꯥꯗ꯭ꯔꯕꯣ
ꯌꯥꯗ꯭ꯔꯦ
ꯎꯝ ꯍꯥꯏꯗꯤ ꯌꯥꯔꯗ ꯑꯩꯅ ꯌꯥꯔꯝꯗꯦꯕ ꯎꯝ
ꯎꯝ
ꯅꯦꯋꯥꯔꯛ
ꯅꯦꯠꯋꯥꯛ ꯌꯥꯗꯕ ꯅꯠꯇ꯭ꯔꯒ ꯉꯔꯥꯡꯗꯩꯅ ꯌꯥꯗꯩꯁꯦ ꯑꯟꯑꯦꯛꯁꯄꯦꯛꯇꯦꯠ ꯏꯌꯔ ꯋꯥꯀꯔ ꯊꯥꯏꯌꯦ
ꯎꯝ ꯅꯪ ꯅꯪ ꯊꯕꯛ ꯆꯠꯂꯨꯁꯦ ꯍꯥꯏꯗꯣ ꯄꯨꯡ ꯀꯌꯥꯗꯅꯣ
ꯄꯨꯡ ꯇꯔꯥ ꯈꯔ ꯍꯦꯜꯂꯞ
ꯇꯔꯥ ꯈꯔ ꯍꯦꯜꯂꯞ ꯅꯪꯒꯤꯗꯣ ꯃꯤ ꯂꯩꯔꯝꯃꯗ꯭ꯔꯣ
ꯎꯝ ꯇꯔꯥ ꯍꯦꯜꯂꯞꯁꯦ ꯃꯤ ꯑ ꯂꯩꯔꯝ ꯂꯩꯔꯝꯃꯣꯏ ꯑꯗꯨꯑꯣꯏꯁꯨ ꯇꯔꯥ ꯃꯈꯥꯏꯗꯩ ꯆꯠꯂꯒ ꯑ ꯁꯤꯒꯅꯦꯆꯔ ꯉꯔꯥꯡ ꯊꯝꯃꯝꯕꯗꯣ ꯑꯃꯨꯛ ꯂꯧꯁꯜꯂꯨꯔꯒ ꯖꯦꯔꯣꯛꯁ ꯀꯩꯀꯥ ꯇꯧꯁꯤꯜꯂꯒ ꯔꯦꯗꯤꯗ ꯉꯥꯏꯔꯨꯅꯕ
ꯑꯗꯨꯒ ꯀꯩꯀꯩ ꯇꯧꯗꯨꯏꯅꯣ
ꯑꯗꯨꯒ ꯄꯤꯁꯜꯂꯝꯃꯅꯤ ꯍꯜꯂꯛꯑꯅꯤ
ꯄꯤꯁꯜꯂꯝꯃ ꯂꯣꯏꯔꯕꯣ
ꯍꯣꯏ ꯂꯣꯏꯔꯦ
ꯎꯝ ꯑꯗꯨꯗꯤ ꯀꯩꯁꯨ ꯂꯩꯕ ꯅꯠꯇ꯭ꯔꯦꯅꯦ
ꯀꯩꯁꯨ ꯂꯩꯕ ꯅꯠꯇꯦ ꯃꯥꯅꯦ ꯗꯛ ꯗꯛꯀꯤ ꯋꯥꯔꯤꯅꯦ
ꯀꯩ ꯑꯌꯨꯛꯀꯤ ꯕ꯭ꯔꯦꯛꯐꯥꯁ ꯀꯩꯀꯩ ꯆꯥꯔꯒꯦ
ꯑꯌꯨꯛꯀꯤ ꯕ꯭ꯔꯦꯛ ꯐꯥꯁ ꯇꯨꯝ ꯍꯧꯒꯠꯂꯒ ꯂꯥꯏꯔꯤꯛ ꯄꯥꯔꯤ ꯁꯤ ꯏꯁ
ꯂꯥꯏꯔꯤꯛ ꯄꯥꯏ ꯍꯥꯏꯔꯣ
ꯑ ꯕꯔꯦꯛ ꯐꯥꯁꯅꯤ ꯀꯩꯅꯣ ꯍꯥꯏꯗꯣ
ꯁꯥ
ꯂꯥꯏꯔꯤꯛ ꯑꯗꯤ ꯀꯩꯅꯣ ꯅꯠꯇꯦꯗ ꯁꯨꯝ ꯄꯔꯝꯕꯅꯤꯗ ꯑꯇꯣꯞ ꯑꯇꯣꯞꯄ
ꯎꯝ ꯑꯗꯨꯕꯨꯗꯤ ꯏꯁꯥꯒꯤ ꯂꯥꯏꯔꯤꯛ ꯄꯥꯕꯗꯩꯗꯤ ꯅꯣꯕꯦꯜ ꯄꯥꯕꯅꯗꯤ ꯅꯨꯡꯉꯥꯏꯕꯅꯤ
ꯎꯝ ꯅꯨꯡꯉꯥꯏ
ꯏꯁꯥꯒꯤ ꯂꯥꯏꯔꯤꯛ ꯄꯥꯕꯗꯤ ꯋꯥꯕꯅꯦꯕ ꯑꯩꯈꯣꯏꯗ ꯃꯔꯨ ꯑꯣꯏꯗꯕ ꯍꯥꯏꯗꯤ ꯂꯩꯗꯅ ꯏꯟꯇꯔꯇꯦꯟꯃꯦꯟ ꯑꯣꯏꯕ ꯄꯣꯠ ꯇꯤ ꯑꯗꯨꯝ ꯅꯨꯡꯉꯥꯏꯕꯅꯦꯕ
ꯎꯝ ꯍꯨꯝ ꯍꯨꯝ ꯍꯨꯝ ꯍꯨ ꯍꯨꯝ ꯀ ꯩ ꯀꯩ ꯇꯧꯅꯤ
ꯀꯩ ꯀꯩ ꯇꯧꯅꯤ ꯍꯥꯏꯗꯤ
ꯆꯥꯗꯨꯕꯨ ꯎꯇꯤꯒ ꯊꯣꯡꯗ꯭ꯔꯕꯖꯥꯠꯂꯣ
ꯊꯣꯡꯒꯤꯗ꯭ꯔꯦ ꯍꯟꯗꯛꯇꯤ ꯄꯥꯛꯅ ꯑꯃꯥ ꯆꯥ ꯌꯥꯗꯕꯗꯩ ꯑꯃꯥ ꯅꯥꯔꯤꯌꯦ ꯖꯣꯟꯗꯤꯁ ꯇꯥꯕ꯭ꯔꯣ ꯇꯥꯕ꯭ꯔꯣ ꯍꯜꯂꯣ
ꯍꯜꯂꯣ ꯇꯥꯏ ꯇꯥꯏ ꯎꯝ ꯑꯩꯅ ꯍꯥꯏꯗꯤꯀꯣ ꯎꯝ ꯅꯥꯕꯗꯣ
ꯎꯝ
ꯌꯥꯝ ꯀꯥ ꯍꯦꯟꯖꯤꯟꯅ ꯅꯥꯏꯔ ꯅꯠꯇ꯭ꯔꯒ ꯑꯗꯨꯝ ꯅꯣꯔꯃꯦꯜꯒꯤ ꯃꯑꯣꯡꯗꯗꯤ ꯑꯗꯨꯝ ꯂꯩꯕ꯭ꯔꯣꯕ ꯆꯥꯕ ꯌꯥꯗꯕ ꯈꯛꯇꯪꯂꯕ
ꯆꯥꯕ ꯌꯥꯗꯕ ꯈꯛꯇꯅꯦ ꯑꯗꯣ ꯍꯥꯟꯅ ꯃꯥ ꯅꯍꯥꯟ ꯀꯩꯅꯣ ꯀ꯭ꯂꯥꯁ ꯌꯥꯎꯔꯤꯉꯩꯗ ꯃꯃꯤꯠ ꯌꯦꯜꯂꯣ ꯐꯖꯅ ꯀꯥꯏꯌꯦꯌꯦ ꯍꯪꯒꯥꯄꯥꯟ ꯃꯆꯨ
ꯖꯣꯟꯗꯤꯁ ꯍꯥꯏꯖꯦ ꯀꯩꯗꯒꯤ ꯇꯧꯅꯒꯦ ꯄꯣꯛꯄꯗꯩ ꯌꯥꯎꯔꯛꯄ꯭ꯔꯣ ꯅꯠꯇ꯭ꯔꯒ
ꯈꯪꯗꯦ ꯀꯩꯗꯧꯕꯗꯩ ꯇꯧꯅꯒꯦꯗꯤ ꯑꯗꯣ ꯃꯥꯏ ꯇ꯭ꯔꯤꯠꯃꯦꯟꯖꯦ ꯆꯤꯟꯖꯥꯛꯇ ꯂꯩ
ꯍꯥꯏꯗꯤ ꯆꯥꯕ ꯌꯥꯕ ꯌꯥꯗꯕ ꯈꯥꯏꯗꯣꯛ ꯈꯥꯏꯗꯣꯛꯑꯒ ꯆꯥꯕ
ꯆꯤꯟꯖꯥꯛꯇꯨ ꯀꯟꯇ꯭ꯔꯣꯜ ꯇꯧꯔꯗꯤ ꯑꯗꯨꯝ ꯍꯥꯏꯗꯤ ꯃꯇꯣꯝ ꯐꯈꯤ ꯗꯣꯏꯔꯥ ꯅꯠꯇ꯭ꯔ ꯑꯗꯨꯝ ꯍꯧꯔꯛꯇꯣꯏꯔ ꯆꯥꯕ
ꯃꯥꯅꯦ ꯃꯥꯅꯦ ꯃꯇꯣꯝ ꯐꯔꯛꯇꯨꯏ
ꯍꯣꯟꯗꯤꯁ ꯍꯥꯏꯖꯦ ꯂꯣꯛ ꯀꯨꯝꯕꯔꯥ ꯅꯠꯇ꯭ꯔꯒ ꯀꯃꯥꯏ ꯇꯧꯕꯅꯣ
ꯈꯪꯗꯦ ꯑꯩꯁꯨ ꯐꯖꯅ ꯑꯩꯁꯨ ꯑ ꯍꯟꯗꯛꯀꯤꯁꯤꯅ ꯑꯍꯥꯟꯕꯅꯦ ꯗꯥꯏꯔꯦꯛ ꯊꯦꯡꯅꯩꯁꯦ ꯑꯇꯣꯞꯄꯗꯕꯨꯗꯤ ꯈꯪꯈ꯭ꯔꯦ ꯑꯗꯨꯒ ꯆꯥꯕ ꯌꯥꯕ ꯌꯥꯗꯕ ꯑꯗꯣ ꯇ꯭ꯔꯤꯠꯃꯦꯟꯖꯦ ꯍꯤꯗꯥꯛ ꯑꯣꯏꯅꯗꯤ ꯂꯩꯇꯦ ꯍꯥꯏꯕ ꯀꯣꯛ ꯏꯪꯍꯟꯕ ꯈꯣꯠꯄ ꯑꯗꯨꯗꯒꯤ ꯏꯁꯥꯁꯦ ꯔꯦꯁ ꯇꯧꯔꯒ ꯂꯩ ꯂꯩꯕꯩ ꯃꯑꯣꯡꯅꯤꯗ ꯂꯩꯒꯗꯕ ꯁꯤ ꯅꯥꯔꯒꯗꯤ
ꯑꯣ ꯆꯥꯕ ꯊꯛꯄ ꯀꯟꯇ꯭ꯔꯣꯜ ꯈꯔ ꯇꯧꯔꯒ ꯑꯗꯨꯝ ꯌꯥꯅꯤ ꯁꯤꯅꯦꯕ
ꯆꯥꯕ ꯊꯛꯄ ꯍꯩ ꯆꯥꯕ ꯌꯥꯗꯦ ꯑꯗꯗꯩꯩ ꯊꯥꯎ ꯊꯨꯝ ꯆꯥꯕ ꯌꯥꯗꯦ ꯑꯗꯒꯤ ꯉꯥꯔꯤ ꯆꯥꯕ ꯌꯥꯗꯦꯅ ꯃꯥꯏꯅ ꯃꯈꯟ ꯃꯈꯟ ꯑꯃꯥꯏꯅ ꯈꯥꯏꯗꯣꯛꯄꯅꯦꯕ
ꯏꯁ ꯐꯖꯗ꯭ꯔꯦ ꯑꯗꯨꯗꯤ
ꯑꯗꯨꯅꯦ ꯃꯥ ꯆꯥꯌꯥꯏꯁꯦ ꯉꯥ ꯑꯌꯥꯏꯕ ꯑꯇꯥꯎꯕ ꯌꯥꯗꯦ ꯑꯊꯣꯡꯕ ꯌꯥꯗꯦ ꯑꯐꯨꯠꯄꯖꯨ ꯌꯥꯗꯦ ꯑꯗꯥꯏꯅ ꯑꯌꯥꯏꯕꯒꯨꯝꯕ ꯑꯗꯒꯤ ꯃꯪꯒꯟ ꯑꯗꯨꯗꯒꯤ ꯍꯩꯖꯦ ꯆꯥ ꯍꯩ ꯍꯩ ꯅꯠꯇꯦ ꯋꯥꯇꯔꯃꯦꯂꯟꯒꯨꯝꯕ ꯖꯨꯏꯁꯤ ꯖꯨꯏꯁꯤ ꯑꯣꯏꯕ ꯋꯥꯇꯔꯃꯦꯂꯟꯒꯨꯝꯕ ꯑꯗꯨꯒꯨꯝꯕ ꯀꯣꯀꯣꯅꯠ ꯋꯥꯇꯔꯒꯨꯝꯕ ꯑꯗꯨꯝꯕꯗꯤ ꯊꯛꯄ ꯌꯥꯏ
ꯎꯝ ꯑꯇꯩ ꯀꯩꯝ ꯌꯥꯗ꯭ꯔꯦ
ꯑꯇꯩ ꯌꯥꯗꯦ
ꯑꯗꯨꯗꯤ ꯅꯥꯔꯤꯀꯥꯟꯗꯣ ꯀꯩꯝ ꯆꯥꯕ ꯊꯛꯄ ꯌꯥꯍꯜꯂꯨꯔꯅꯣ ꯍꯥꯏꯕꯩ ꯑꯅꯥꯕꯒꯨꯝꯕꯅꯤꯅꯦ
ꯃꯥꯅꯦ ꯃꯥꯅꯦ
ꯀꯩꯅꯣꯒꯨꯝꯕꯗꯤ ꯍꯥꯏꯗꯤ ꯕꯦꯀꯔꯤ ꯑꯥꯏꯇꯦꯝ ꯑꯃ ꯗꯕꯜꯂꯨꯇꯤ ꯌꯧꯗꯩꯗꯤ ꯀꯤꯡꯕꯣꯟ ꯅꯨꯡꯕꯣꯟ ꯑꯗꯨꯝꯕ ꯑꯝ
ꯌꯥꯗꯔꯦ ꯊꯥꯎ ꯌꯥꯎꯕꯅꯤꯅ
ꯑꯩꯁ ꯐꯠꯇꯔ꯭ꯦꯍꯦ ꯑꯗꯨꯗꯤ
ꯑꯋꯥꯕ ꯑꯅꯥꯕꯅꯦ
ꯆꯥ ꯏꯁꯤꯡ ꯀꯩ ꯃꯊꯦꯜ ꯇꯧꯁꯜꯂꯒꯦ
ꯑꯩꯈꯣꯏ ꯈꯪꯗꯤꯌꯦ ꯑꯩ ꯇꯨꯝ ꯍꯧꯒꯠꯂꯛꯄ ꯀꯨꯏꯗ꯭ꯔꯤ ꯄꯨꯡ ꯑꯩꯟ ꯇꯨꯝꯃꯤꯖꯦ ꯉꯔꯥꯡ ꯄꯨꯡ ꯅꯣꯏ ꯀꯩꯅꯣ ꯇꯧꯔ ꯂꯥꯑꯝꯃꯤꯗꯅ
ꯎꯝ
ꯑꯗꯨ ꯂꯥꯑꯝꯕꯗꯨ ꯄꯨꯡ ꯀꯦ ꯎꯝ ꯅꯣꯏ ꯆꯠꯈꯤꯕꯗꯨꯗ ꯑꯗꯨꯝ ꯇꯨꯝꯃꯕꯅꯦꯕ ꯀꯥꯡꯉꯟ ꯊꯥꯗꯔꯦ ꯑꯗꯨ ꯅꯣꯏ ꯍꯦꯛ ꯆꯠꯈꯤꯕꯒ
ꯎꯝ
ꯑꯠꯊꯔꯨꯒ ꯄꯨꯡ ꯅꯤꯄꯥꯥꯟ ꯃꯈꯥꯏ ꯃꯥꯄꯟ ꯈꯔ ꯍꯦꯜꯂꯍꯧꯔꯕ ꯀꯩꯝ ꯇꯧꯕꯅꯤꯅꯦ ꯑꯗꯨꯗꯨꯒ ꯑꯗꯨꯗꯩ ꯗꯨꯝ ꯒ꯭ꯌꯥꯟꯃꯦꯟ ꯇꯥꯒꯤꯗ꯭ꯔꯦꯕ ꯑꯩ ꯀꯧꯒꯨꯝ ꯇꯧꯍꯧꯕꯅꯤꯅꯦ ꯑꯗꯨꯝ ꯒ꯭ꯌꯥꯟꯃꯦꯟ ꯇꯥꯒꯤꯗ꯭ꯔꯦ ꯗꯨꯒ ꯇꯨꯝꯃꯦ ꯗꯨ ꯄꯨꯡ ꯄꯨꯡ ꯑꯃꯒ ꯀꯩꯅꯣꯗ ꯃꯈꯥꯏꯗ ꯃꯤꯠ ꯁꯤꯡꯉꯦꯑꯦ
ꯎꯝ
ꯑꯗꯨꯒ ꯕꯣꯜꯖꯦ ꯁꯤꯛꯁꯇꯤ ꯐꯥꯏꯚ ꯃꯤꯅꯠ ꯂꯩꯔꯝꯃꯦ ꯗꯨꯒ ꯊ꯭ꯔꯤ ꯋꯥꯟ ꯏꯁꯀꯣꯔꯗ
ꯗꯦꯝꯕꯦꯂꯦꯅ ꯍꯦ ꯍꯦꯇ꯭ꯔꯤꯛ ꯀꯩꯅꯣ ꯇꯧ ꯂꯩꯔꯝꯃꯦ
ꯎꯝ
ꯑꯗꯨꯗꯨꯒ ꯑꯃꯨꯛ ꯌꯦꯡꯉꯦ ꯌꯦꯡꯉꯦ ꯑꯗꯨꯗꯨꯒ ꯑꯗꯨꯝ ꯎꯏꯁꯤꯟꯒꯔꯕꯖꯥꯠꯅꯤ ꯃꯤꯠꯁꯦ
ꯁꯤꯜꯂꯒ ꯗꯨꯒꯒ ꯅꯣꯡꯉꯥꯜꯂꯛꯄꯗ ꯄꯨꯡ ꯃꯉꯥꯗ ꯑꯃꯨꯛ ꯒꯨꯒꯜꯗ ꯑꯃꯨꯛ ꯌꯦꯡꯀꯥꯟꯗ ꯑꯃꯨꯛ ꯐꯣ ꯐꯣꯔ ꯇꯨ ꯑꯃꯨꯛ ꯂꯩꯔꯝꯃꯦ ꯑ ꯑꯩꯅ ꯈꯜꯂꯤ ꯉꯔꯥꯡ ꯁꯥꯟꯅꯕꯗꯨꯗ ꯎꯒꯤꯗꯦ ꯍꯥꯜꯂꯟꯗꯨ ꯁꯨꯡꯎ ꯎꯗꯦꯕ ꯑꯗꯨꯒ ꯌꯥꯎꯔꯝꯗꯦꯔꯦꯅꯦ
ꯌꯥꯎꯗꯦ ꯌꯥꯎꯗꯦ ꯑꯩꯖꯨ ꯈꯜꯂꯦꯕ ꯑꯩꯖꯨ ꯉꯔꯥꯡ ꯕꯣꯜꯗꯤ ꯌꯦꯡꯗ꯭ꯔꯦ ꯑꯗꯨꯝ ꯇꯨꯝꯕ ꯌꯥ ꯇꯨꯝꯕꯗꯤ ꯇꯨꯝꯃꯦ ꯑꯗꯨꯒ ꯅꯣꯡꯉꯥꯜꯂ ꯍꯥꯏ ꯂꯥꯏꯠ ꯌꯦꯡꯕꯗ ꯍꯥꯂꯥꯟ ꯁꯨꯡꯎ ꯎꯗꯦꯕ
ꯃꯣꯏ ꯀꯩꯅꯣ ꯇꯧꯕꯗ ꯍꯥꯏꯗꯤ ꯑꯇꯣꯞꯄ ꯃꯦꯠꯁꯀꯤ ꯊꯝꯒꯔ꯭ꯦ ꯅ ꯈꯣꯠꯈ꯭ꯔꯦ ꯑꯗꯨꯃꯥꯏ ꯍꯥꯏꯍꯧꯋꯦꯕ
ꯎꯝ ꯍꯥꯏꯗꯤ ꯃꯣꯏ ꯀꯩꯅꯣ ꯑꯗꯨꯝ ꯆꯪꯉꯝꯃꯅꯤꯕ ꯏꯆꯪ ꯆꯪꯉꯝꯃꯅꯤ ꯍꯟꯗꯛ ꯄꯣꯔꯁꯨ
ꯎꯝ ꯍꯥꯏꯗꯤ ꯑꯗꯨꯝ ꯁꯤꯒꯤꯁꯤꯅ ꯗꯤꯁꯥꯏꯗꯤꯡ ꯃꯦꯠꯆ ꯑꯣꯏꯗꯕꯩꯅꯤ ꯎ ꯃꯥꯜꯂꯦ ꯄꯣꯛꯒꯦꯔꯥ ꯊꯣꯏꯒꯦꯔꯥ ꯑꯗꯨꯝ ꯆꯪꯗꯕꯩ ꯃꯑꯣꯡꯗ ꯂꯩꯗꯨꯏꯅꯦꯕ
ꯃꯥꯅꯦ ꯃꯥꯅꯦ ꯑꯁꯣꯛ ꯑꯄꯟ ꯌꯥꯎꯗꯅꯕ ꯁꯨꯝ ꯊꯝꯖꯟꯈꯤꯕꯗ
ꯎꯝ ꯑꯗꯨꯒ ꯑꯃꯨꯛ ꯀꯩꯒꯨꯝꯕ ꯀꯩꯅꯣ ꯇꯧꯔꯦꯅ ꯈ ꯈꯜꯂꯁꯤꯅꯦ ꯍꯥꯏꯗꯤ ꯑꯁꯤꯒꯨꯝꯕ ꯀꯩꯁꯨ ꯃꯔꯨ ꯑꯣꯏꯗꯕ ꯃꯦꯠꯁꯤꯗ ꯍꯂꯥꯟ ꯀꯩꯅꯣ ꯍꯜꯍꯟꯒꯗꯣ ꯊꯥꯗꯣꯛꯑꯒ ꯁꯥꯟꯅꯍꯜꯂꯨꯔꯗꯤ ꯀꯩꯒꯨꯝꯕ ꯄꯣꯔꯦꯅ ꯈꯜꯂꯁꯨ ꯃꯣꯏ ꯃꯤꯡꯆꯠ ꯐꯠ ꯊꯤꯗꯨꯏ ꯅꯠꯇ꯭ꯔꯥ
ꯊꯤꯗꯨꯏꯅꯦ ꯊꯤꯗꯨꯏꯅꯤ ꯃꯕꯥꯄꯤ ꯑꯉꯥ ꯈꯔ ꯍꯩꯄꯥ ꯁꯥꯈ꯭ꯔꯦ ꯎ ꯑ ꯀꯩ ꯃꯊꯦꯜ ꯇꯧꯁꯤꯜꯂꯒꯦ ꯑꯌꯨꯛꯀꯤ ꯈꯪꯗꯦ
ꯈꯪꯗꯦꯗ ꯍꯋꯥꯏ ꯇꯧꯔꯝꯗꯧꯗꯤ ꯃꯥꯜꯂꯦ ꯉꯁꯥꯏ ꯑꯌꯨꯛ ꯉꯟꯇꯥ ꯍꯋꯥꯏ ꯍꯥꯏꯅꯈꯤꯕ꯭ꯔꯥ ꯀꯔꯤꯝꯇ ꯇꯧꯕꯅꯦ
ꯑꯣ ꯍꯥꯏꯐꯦꯠ ꯍꯥꯏꯐꯦꯠ ꯍꯥꯏꯗꯤ ꯎꯏꯔꯤꯉꯩꯗ ꯀꯕꯛ ꯀꯕ ꯇꯥ ꯍꯧꯋꯦꯕꯀꯣ
ꯎꯝ ꯑꯗꯨꯝ ꯄꯨꯡ ꯃꯉꯥ ꯑꯗꯨꯋꯥꯏꯗꯗꯤ ꯍꯧꯒꯠꯂꯁꯤꯔ ꯑꯗꯨꯗ ꯍꯧꯒꯠꯈꯤꯔꯣꯏꯁꯤꯔꯥ ꯑꯗꯨꯝ ꯈꯟꯖꯥꯟꯅꯅ ꯑꯗꯨꯝ ꯇꯨꯝꯕ
ꯑꯗꯒꯤ ꯑꯗꯨꯝ ꯇꯨꯝꯊꯈꯤꯕ ꯍꯧꯖꯤꯛꯇꯥ ꯃꯤꯀꯞ ꯊꯣꯛꯂꯛꯄꯅꯦꯕꯥ ꯑꯗꯨꯒ
ꯃꯅꯤ ꯏꯁꯩ ꯑꯃ ꯊꯥꯖꯤꯜꯂꯒ ꯏꯁꯩ ꯇꯨꯝ ꯏꯁ꯭ꯂꯤꯞꯄꯤꯡ ꯃ꯭ꯌꯨꯖꯤꯛ ꯊꯥꯔꯒ ꯇꯨꯝꯕꯅꯦ
ꯕ꯭ꯔꯁ ꯀꯩꯀꯥꯗꯤ ꯐꯖꯅ ꯑꯗꯨꯝ ꯇꯧꯊꯣꯛꯑꯣ ꯀꯃꯥꯏꯅ ꯇꯧꯔꯒꯦ
ꯕꯔ꯭ꯁ ꯇꯧꯔꯦ
ꯆꯥꯛ ꯏꯁꯤꯡ ꯆꯥꯕꯒꯤ ꯐꯤꯕꯝ ꯂꯩꯇ꯭ꯔꯤ ꯉꯥꯏꯍꯥ ꯋꯥꯠꯂꯤ
ꯆꯥꯛ ꯏꯁꯤꯡꯗꯤ ꯑꯗꯨꯝ ꯀꯨꯝꯊꯔꯒ ꯆꯥꯅꯤꯡꯉꯗꯤ ꯆꯥꯊꯣꯛ ꯍꯧꯖꯤꯛ ꯑꯌꯨꯛ ꯀꯩꯀꯥꯗꯤ ꯑꯝꯇ ꯉꯥꯏꯅꯗꯦꯗꯅ ꯆꯥꯅꯤꯡꯉꯗꯤ ꯃꯇꯣ ꯄꯪꯆꯥ ꯆꯥꯅꯩ ꯀꯣꯠꯂ ꯀꯣꯠꯂ
ꯑꯣ ꯅꯨꯡꯗꯥꯡꯗꯕꯨ ꯄꯨꯟ ꯄꯨꯜꯂ ꯆꯥꯕꯩ ꯋꯥꯅꯦꯕ
ꯎꯝ ꯅꯨꯡꯗꯥꯡ ꯄꯨꯜꯂ ꯆꯠꯅꯕ ꯋꯥꯅꯤ ꯍꯥꯏꯗꯤ ꯅꯨꯡꯗꯥꯡꯗꯨꯗꯤ ꯃꯇꯝꯗꯣ ꯌꯥꯝ ꯊꯦꯡꯊꯈ꯭ꯔꯗꯤ ꯑꯗꯨꯝ ꯑꯍꯤꯡ ꯇꯥꯗ꯭ꯣꯏꯅ
ꯃꯇꯝꯗꯣ ꯈꯔ ꯊꯦꯡꯗꯒꯗꯤ ꯑꯗꯨꯝ ꯈꯥꯛꯑꯝꯃꯦꯕ ꯆꯥꯗꯕ ꯃꯤꯒꯤ
ꯆꯥꯒꯗꯕꯅꯤ ꯑꯗꯨꯝ ꯈꯥꯛꯑꯦ ꯍꯖꯤ ꯍꯥꯟꯅꯩ ꯇꯥꯏꯞꯇ ꯀꯧꯅꯗ꯭ꯔꯦꯗ ꯀꯧ ꯆꯩꯕꯤ ꯈꯣꯠꯄꯤ ꯑꯗꯨꯑꯗ ꯒꯌ꯭ꯥꯟ ꯂꯣꯏꯅ ꯇꯥꯅꯔꯦ ꯍꯥꯏ ꯇꯥꯔꯦ
ꯎꯝ ꯑꯞꯒ꯭ꯔꯦꯗ ꯑꯃ ꯂꯥꯛꯑꯦꯕ
ꯎꯝ ꯆꯥꯅꯤꯡꯗ꯭ꯔꯁꯨ ꯀꯣꯟꯅ ꯆꯥꯖꯔꯣ ꯍꯥꯏꯕ ꯃꯑꯣꯡꯗꯀꯣ
ꯎꯝ ꯆꯥꯅꯤꯡꯀꯥꯟꯗ ꯆꯥꯕꯅ ꯐꯩ ꯍꯥꯏ ꯈꯟꯖꯔꯛꯄꯗꯣ
ꯎꯝ ꯗꯨ ꯗꯨꯠ
ꯀꯃꯥꯏ ꯀꯃꯥꯏ ꯇꯧꯔꯤꯒꯦ ꯍꯧꯖꯤꯛ ꯍꯧꯖꯤꯛꯀꯥꯟꯁꯤꯕꯨ ꯀꯩ ꯀꯩ ꯐꯤꯂꯝ ꯅꯨꯡꯉꯥꯏꯔꯤꯒꯦ ꯅꯨꯡꯉꯥꯏ ꯅꯨꯡꯉꯥꯏꯕ ꯐꯤꯂꯝꯒ ꯁꯖꯦꯁ ꯇꯧꯕꯤꯔꯛꯑꯣꯗꯅ ꯈꯔ
ꯑꯁ ꯐꯤꯂꯝ ꯅꯨꯡꯉꯥꯏꯕ ꯍꯥꯏꯁꯨ ꯈꯪꯗꯦꯗ ꯐꯤꯂꯝ ꯅꯨꯡꯉꯥꯏꯕꯗꯤ ꯑꯣ ꯑ ꯉꯔꯥꯡ ꯅꯍꯥꯟꯁꯨ ꯑꯃ
ꯍꯤꯟꯗꯤ ꯐꯤꯂꯝ ꯑꯝꯗꯤ ꯌꯦꯡꯒꯤꯕꯅꯤ ꯀꯣꯛ ꯇꯦꯜ ꯇꯨ ꯍꯥꯏꯕ꯭ꯔꯥ
ꯀꯣꯛꯇꯦꯜ ꯇꯨ ꯑꯕ
ꯑꯥ ꯁꯤ ꯑꯣ ꯁꯤ ꯑꯣ ꯁꯤ ꯀꯦ ꯑꯗꯨꯝ ꯂꯞ ꯏꯁꯇꯣꯔꯤꯒꯤꯅꯤꯗ ꯍꯥꯏꯗꯤ ꯀꯩꯅꯣꯒꯤ ꯕꯔꯨꯟ ꯗꯥꯋꯟ ꯕꯔꯨꯟ ꯗꯥꯋꯟ ꯍꯥꯏꯖꯦ ꯁꯍꯤꯗ ꯀꯥꯄꯨꯔꯅꯦ
ꯎꯝ
ꯑꯗꯨꯒ ꯀꯩꯅꯣꯒ ꯀꯦꯇ꯭ꯔꯤꯅꯥ ꯅꯠꯇꯦ ꯀꯦ ꯇ꯭ꯔꯤꯅꯥ ꯍꯥꯏꯕ꯭ꯔꯥ ꯅꯨꯄꯤ ꯑꯃ ꯆꯋꯥꯡ ꯋꯥꯡꯕꯤꯗꯣ
ꯎꯝ
ꯑꯗꯨꯗꯣꯝꯅꯦ ꯑꯗꯨꯒ ꯔꯁꯃꯤꯀꯥ ꯃꯟꯗꯅꯥꯒ ꯃꯣꯏ ꯑꯍꯨꯝ ꯇꯧꯕꯅꯦꯕ ꯑꯍꯥꯝꯕꯖꯤꯗ ꯋꯥꯔꯤꯗꯣ ꯅꯨꯄꯤ ꯑꯃꯒ ꯅꯨꯡꯁꯤꯅꯔꯝꯕ
ꯑꯥ
ꯑꯗꯨꯒ ꯅꯨꯞ ꯅꯨꯞ ꯀꯩꯅꯣꯗꯨ ꯅꯨꯄꯤꯗꯨꯅ ꯍꯥꯏꯗꯤ ꯃꯥꯒꯤ ꯅꯨꯡꯁꯤꯕꯗꯣ ꯂꯣꯌꯦꯜꯇꯤꯗꯨ ꯆꯦꯛ ꯇꯧꯅꯤꯡꯕꯒꯤ ꯃꯃꯥꯟꯅꯕꯤꯗꯨꯗ ꯍꯩꯖꯤꯜꯂꯒ ꯅꯨꯡꯁꯤꯕ ꯁꯥꯖꯤꯜꯂꯣ ꯍꯥꯏꯕ
ꯑꯥ
ꯑꯗꯨ ꯇꯧꯔꯒ ꯑꯁꯦꯡꯕ ꯅꯨꯡꯁꯤꯔꯑꯕ
ꯎꯝ
ꯑꯗꯨꯢ ꯋꯥꯔꯤꯅꯤꯗ
ꯑꯍꯣ ꯂꯣꯌꯦꯜꯇꯤ ꯇꯦꯁ ꯇꯧꯒꯦ ꯇꯧꯕꯗ ꯅꯨꯡꯁꯤꯕꯗꯣ ꯑꯗꯨꯝ ꯐꯥꯎꯒꯔꯕ
ꯎꯝ ꯐꯥꯎꯈ꯭ꯔꯕ ꯑꯗꯨꯝ ꯑꯗꯣ ꯑꯗꯣ ꯅꯨꯄꯥꯗꯣ ꯑꯩ ꯑꯁꯦꯡꯕꯗꯤ ꯂꯣꯌꯦꯜꯗꯤ ꯑꯣꯏꯔꯝꯕꯅꯦ ꯃꯤꯊꯤꯅ ꯀꯩꯝ ꯇꯧꯖꯔꯝꯗꯕꯅꯦꯕ ꯃꯣꯏꯅ ꯆꯦꯛꯀ ꯇꯧꯕꯔꯝꯕꯗꯨꯗ ꯑꯗ ꯅꯨꯄꯥꯗꯣ ꯀꯣꯟꯅ ꯈꯪꯉꯑꯀꯥꯟ ꯊꯤ ꯁꯥꯎꯕꯅꯦ ꯑꯗꯨꯒ ꯂꯨꯍꯣꯡ ꯅꯨꯃꯤꯠꯇꯒ ꯔꯣꯏꯕꯤ ꯁꯥꯎꯔ ꯆꯠꯀꯦ ꯇꯧꯕꯅꯤ ꯗꯨ ꯋꯥꯔꯤꯅꯦ ꯅꯪ ꯌꯦꯉꯣ
ꯖꯤꯛꯀꯥꯟ ꯋꯥꯔ ꯃꯦꯆꯤꯟꯗꯤ ꯌꯦꯡꯉꯕꯣꯅ
ꯃꯦꯆꯤꯟ ꯌꯦꯡꯗ꯭ꯔꯤ
ꯌꯦꯡꯗ꯭ꯔꯤꯌꯦ ꯑꯗꯨꯖꯨ ꯐꯖꯕꯅꯦ ꯗꯨꯝ ꯔꯦꯟꯖꯔ ꯑꯩꯅ ꯃꯣꯏꯒꯤ ꯀꯩꯅꯣ ꯌꯨꯅꯤꯠ ꯑꯝ ꯂꯩꯌꯦꯕ ꯑꯥꯔꯃꯤꯒꯤ
ꯎꯝ
ꯑꯗꯨꯗ ꯌꯥꯎꯕꯖꯦ ꯈꯔ ꯂꯨꯕ ꯍꯥꯏꯇꯥꯔꯦ ꯑꯗ ꯃꯥꯏ ꯃꯌꯥꯝꯕꯒ ꯃꯅꯥꯎꯄꯥꯒꯁꯦ ꯌꯥꯎꯃꯤꯟꯅꯖꯦꯅ ꯋꯥꯁꯛꯅꯔꯒ ꯂꯩꯒꯤꯕ ꯑꯗꯨꯒ ꯏꯪꯈꯪ ꯈꯪꯍꯧꯗꯅ ꯅꯣꯡꯃ ꯑꯥ ꯃꯣꯏꯖꯦ ꯄꯦꯇ꯭ꯔꯣꯜ ꯆꯠꯀꯥꯟꯗ ꯃꯅꯥꯎ ꯄꯥꯏ ꯒꯥꯔꯤꯖꯦ ꯌꯥꯔꯛꯇꯗꯅ ꯒꯥꯔꯤ ꯁꯦꯝꯕꯒꯤ ꯇꯧꯅꯩꯉꯥꯏꯁꯤꯗ ꯈꯪ ꯈꯪꯍꯧꯗꯅ ꯁꯔꯄ꯭ꯔꯥꯏꯁ ꯑꯦꯇꯦꯛ ꯑꯝ ꯇꯧꯁꯤꯜꯂꯛꯄꯗꯒꯤ ꯃꯣꯏ ꯒꯥꯔꯤꯖꯤ ꯂꯣꯏ ꯀꯥꯏꯕꯅꯦꯃꯤ ꯑꯗꯨꯒ ꯃꯅꯥꯎꯄꯥꯖꯤꯗꯨ ꯁꯤꯔꯕ ꯃꯌꯥꯝꯕꯁꯤꯅ ꯃꯈꯣꯡꯗ ꯁꯣꯛꯄ ꯑꯁꯣꯛꯄ ꯃꯥꯅ ꯃꯅꯥꯎꯄꯥꯖꯤ ꯀꯟꯅꯕꯅꯦ ꯒꯥꯏꯅ ꯍꯣꯠꯅꯔꯒ ꯌꯥꯝ ꯋꯥꯅ ꯄꯨꯖꯔꯛꯈꯤꯕꯒꯤ ꯋꯥꯔꯤ ꯑꯗꯨꯃꯥꯏ ꯇꯧꯕ ꯑꯝ ꯂꯩꯌꯦ ꯑꯗꯒꯤ ꯃꯅꯥꯎꯄꯥꯗꯨ ꯁꯤꯒꯔ ꯃꯇꯨꯡꯗ ꯃꯥꯖꯦ
ꯍꯣꯂꯤꯋꯨꯠꯔ
ꯍꯣꯂꯤꯋꯨꯠꯅꯤ ꯍꯣꯂꯤꯋꯨꯠ ꯑꯗꯨꯒ ꯃꯅꯥꯎꯄꯥ ꯁꯤꯈ ꯃꯇꯨꯡꯗ ꯃꯥꯅ ꯔꯦꯟꯖꯔ ꯍꯥꯏꯗꯣ ꯑꯗꯨꯗ ꯌꯥꯎꯅꯕꯅꯦꯅ ꯃꯥ ꯀꯟꯅ ꯍꯣꯠꯅꯔꯒ ꯂꯥꯁ ꯑꯦꯇꯦꯝꯗ ꯍꯥꯏꯗꯤ ꯃꯥꯒꯤ ꯑ ꯆꯍꯤ ꯂꯣꯏꯗꯧꯔꯕ ꯍꯥꯏꯗꯤ ꯂꯥꯁ ꯑꯦꯇꯦꯝ ꯍꯥꯏ ꯇꯥꯔꯦ ꯑꯗꯨꯗ ꯈꯟꯗꯤ ꯈꯜꯂꯦ ꯈꯜꯂꯒ ꯇ꯭ꯔꯦꯅꯤꯡ ꯃꯅꯨꯡꯁꯤꯗ ꯈ꯭ꯋꯥꯏ ꯅꯨꯡꯉꯥꯏꯇ꯭ꯔꯤꯅ ꯇ꯭ꯔꯦꯅꯤꯡ ꯃꯅꯨꯡꯁꯤ ꯇ꯭ꯔꯦꯅꯤꯡ ꯂꯣꯏꯗ꯭ꯔꯤꯉꯩꯁꯤꯗ ꯃꯣꯏꯅ ꯃꯤꯁꯟ ꯑꯃ ꯊꯥꯗꯣꯏꯅꯦꯕ ꯁꯨꯝ ꯃꯣꯏꯒꯤ ꯇꯥꯛꯁ ꯑꯃ ꯑꯣꯏꯅ ꯅꯣꯡꯃꯩꯒ ꯑꯁꯦꯡꯕ ꯄꯥꯏꯍꯟꯗꯕꯤ ꯕꯣꯝ ꯕꯣꯝ ꯈꯛꯇꯪ ꯄꯤꯔꯒ ꯑꯗꯨꯒ ꯑꯦꯂꯦꯟꯒꯤ ꯀꯩꯅꯣ ꯑꯣꯏꯅ ꯔꯣꯕꯣꯠ ꯑꯃ ꯊꯦꯡꯅꯗꯣꯏꯅꯦꯕ ꯃꯣꯏꯒꯤ ꯇ꯭ꯔꯦꯅꯤꯡ ꯀꯥꯡꯕꯨꯁꯦ ꯂꯣꯏꯅ ꯁꯤ ꯑꯌꯥꯝꯕ ꯁꯤꯗꯣꯏꯅꯤ ꯈꯡꯕ꯭ꯔꯥ ꯃꯊꯟ ꯃꯣꯏꯅꯤꯈꯛ ꯍꯤꯡꯍꯧꯗꯣꯏꯅꯦ ꯑꯗꯨꯃꯥꯏꯅ ꯇꯧꯔꯒ ꯂꯣꯏꯁꯤꯟꯒꯤ ꯋꯥꯔꯤꯁꯦ
ꯅꯨꯡꯉꯥꯏꯔꯝꯗꯧꯗꯤ ꯃꯥꯥꯟꯂꯤ ꯍꯥꯏꯗꯤ ꯑꯗꯨꯃꯥꯏꯅ ꯇꯧꯕꯗꯣ ꯅꯨꯡꯉꯥꯏꯒꯅꯕꯅꯤ
ꯅꯨꯡꯉꯥꯏ ꯅꯨꯡꯉꯥꯏꯌꯦ
ꯌꯦꯟꯒꯨꯝꯒꯨꯝꯗꯤ ꯇꯧꯔꯦ ꯋꯥꯔ ꯃꯦꯠꯆꯤꯟ ꯍꯥꯏꯕ
ꯎꯝ ꯋꯥꯔ ꯃꯦꯆꯤꯟ
ꯎꯝ ꯋꯥꯔ ꯃꯦꯆꯤꯟ
ꯃꯣꯏ ꯃꯣꯏꯅ ꯑ ꯈꯜꯂꯤꯁꯤꯅ ꯇ꯭ꯔꯦꯅꯤꯡꯗ ꯑꯁꯦꯡꯕ ꯔꯣꯕꯣꯠ ꯊꯥꯗꯣꯔꯛꯑꯒ ꯃꯤ ꯑꯁꯦꯡꯕꯩ ꯍꯥꯠꯍꯜꯂꯤꯁꯦ ꯀꯩꯒꯤꯅꯣ ꯁꯤꯅꯦꯕ ꯃꯣꯏꯅ